ꯄꯀꯥꯏꯌꯦ
ꯑꯣ ꯑꯣ ꯇꯥꯔꯦ ꯇꯥꯔꯦ ꯌꯥꯗ꯭ꯔꯦ ꯌꯥꯗ꯭ꯔꯦ ꯁꯤ ꯑꯗꯨꯝ ꯌꯥꯔꯛꯇ꯭ꯔꯦ
ꯀꯩꯗꯧꯔꯃꯤꯅꯣ
ꯀꯩꯁꯨ ꯇꯧꯗꯦ ꯁꯨꯝ ꯐꯝꯃꯤ ꯅꯪꯗꯤ ꯍꯜꯂꯣ
ꯍꯦꯜꯂꯣ
ꯑꯥ ꯇꯥꯏꯌꯦ ꯇꯥꯏꯌꯦ ꯑꯥ ꯇꯥꯔꯦ
ꯅꯪꯒꯤ ꯀꯣꯟꯇꯦꯛꯇꯣꯞ ꯀꯔꯤ ꯍꯥꯏꯅ ꯆꯣꯡꯊꯣꯛꯑꯦꯅꯦ ꯍꯧꯖꯤꯛꯀꯥꯟꯒꯤ ꯚꯥꯏꯔꯦꯜ ꯆꯠꯄ ꯃꯤꯗꯣ
ꯇꯂ ꯂꯕ
ꯆꯣꯡꯊꯣꯛꯑꯦ
ꯑꯥ ꯑꯥꯏ ꯑꯥꯏ ꯗꯨꯕꯨꯗꯤ ꯑꯩꯒꯤ ꯃꯤꯡ ꯑꯣꯏꯕꯩꯅꯦ
ꯑꯣ ꯑꯣ ꯅꯤꯡꯖꯪꯉꯛꯑꯕ ꯚꯥꯏꯔꯦꯜꯒꯤꯗꯣ
ꯎꯝ ꯍꯥꯏꯔꯛꯑꯅꯤꯖꯦ ꯈꯜꯂꯕ ꯑꯩꯅ
ꯗꯨꯃꯥꯏꯅꯗꯤ ꯇꯧꯔꯨꯅꯨꯀꯣ
ꯑꯦ ꯑꯦ ꯇꯧꯔꯣꯏ ꯇꯧꯔꯣꯏ
ꯀꯤꯌꯦ ꯍꯧꯖꯤꯛꯀꯥꯟ ꯅꯨꯄꯥꯒꯩꯁꯦ
ꯑꯥ ꯃꯤ ꯑꯃꯅ ꯇꯧꯔꯒ ꯂꯣꯏ ꯆꯦꯟꯊꯥꯅꯨꯗ
ꯈꯔꯥꯗꯤ ꯇꯧꯋꯤꯗꯅ ꯗꯨꯝ
ꯍꯣꯏ ꯑꯗꯣ ꯑꯇꯧꯕ ꯃꯤꯅ ꯇꯧꯖꯕꯩ ꯋꯥꯅꯤ
ꯎꯝ ꯈꯨꯝꯕꯒꯗꯤ ꯌꯥꯝ ꯍꯩꯅꯦ
ꯍꯥ ꯑꯗꯨꯕꯨꯗꯤ ꯍꯦ ꯑꯈꯣꯏ ꯃꯥꯏ ꯃꯆꯥ ꯑꯣꯏꯕꯩꯅꯦ
ꯅꯣꯏ ꯃꯥꯁꯨ ꯈꯨꯝꯕ ꯌꯥꯝ ꯍꯩꯕ꯭ꯔꯣ ꯍꯥꯏꯁꯦ?
ꯍꯥ ꯑꯩꯈꯣꯏ ꯃꯥꯁꯨ ꯃꯆꯤꯟ ꯀꯟꯕ ꯑꯗꯨꯒꯤ
ꯍꯥ ꯍꯥ
ꯉꯁꯥꯏ ꯀꯩ ꯃꯊꯦꯟ ꯆꯥꯒꯦ?
ꯑꯣ ꯉꯁꯥꯏꯗꯤ ꯏꯟꯖꯥꯡ ꯊꯣꯡꯗ꯭ꯔꯦ ꯑꯥ ꯀꯩꯅꯣ ꯇꯧꯋꯦ ꯉꯔꯥꯡ ꯆꯥꯛ ꯀ꯭ꯂꯩꯕ ꯉꯔꯥꯡ ꯅꯨꯡꯗꯥꯡꯒꯤ ꯗꯨꯒꯤ ꯐ꯭ꯔꯥꯏ ꯔꯥꯏꯁ ꯑꯣꯏꯅ ꯁꯦꯝꯃꯒ ꯆꯥꯈ꯭ꯔꯦ ꯄꯥꯝꯃꯨꯕꯒꯤ ꯆꯥꯛꯇꯣ
ꯑꯁ ꯌꯥꯝ ꯄꯥꯝꯃꯨꯕ ꯃꯁꯛ ꯈꯪꯉꯤꯅꯦ
ꯑꯧ ꯌꯥꯝ ꯌꯥꯝꯕ ꯑꯗꯨꯒꯤꯅꯦ ꯈꯤꯇꯪ ꯑꯣꯏꯔꯗꯤ ꯀꯦꯝ ꯈꯜꯂꯣꯏꯗꯕ
ꯍꯦ
ꯅꯣꯏꯗꯤ ꯀꯩ ꯑꯟꯖꯥꯡ ꯆꯥꯒꯦ?
ꯑꯈꯣꯏꯒꯤꯗꯤ ꯉꯁꯥꯏ ꯁꯧꯒ꯭ꯔꯤ ꯑꯃ ꯊꯣꯡꯉꯦ ꯕꯣꯔꯥ ꯑꯃꯒ꯫
ꯎꯝ ꯅꯣꯡ ꯆꯨꯕ꯭ꯔꯣ?
ꯅꯣꯡ ꯆꯨꯗꯦ ꯍꯧꯖꯤꯛ ꯃꯪꯗꯤ ꯃꯪꯉꯤ ꯑꯌꯨꯛꯄꯨꯗꯤ ꯈꯔ ꯈꯔ ꯆꯨꯔꯝ ꯅꯣꯏꯒꯤꯗꯤ?
ꯃꯪꯕꯨꯗꯤ ꯃꯪꯉꯦ ꯆꯨꯗꯦꯗ
ꯑꯣ ꯕꯣꯜ ꯌꯦꯡꯗꯣꯏꯔꯣ ꯍꯧꯔꯦꯟ?
ꯑꯩꯗꯤ ꯕꯣꯜ ꯑꯝꯐꯥꯎ ꯌꯦꯡꯗ꯭ꯔꯤꯌꯦ ꯍꯟꯗꯛꯀꯤ ꯌꯦꯡꯕ꯭ꯔꯣ ꯅꯨꯡꯇꯤꯒꯤ?
ꯑꯣ ꯅꯨꯡꯇꯤꯒꯤꯗꯤ ꯌꯦꯡꯗꯦꯗ ꯃꯔꯛ ꯃꯔꯛꯇ ꯁꯨꯝ ꯌꯦꯡꯕꯩ ꯋꯥꯟ
ꯎꯝ ꯌꯦꯡꯒꯦꯕꯨꯗꯤ ꯌꯦꯡꯗꯤ ꯌꯦꯡꯅꯤꯡꯕꯀꯣ ꯑꯗꯨꯒ ꯌꯦꯡꯕꯒꯤ ꯃꯇꯝꯗꯣ ꯑꯌꯥꯝꯕꯅ ꯊꯦꯡꯉꯀꯥꯟꯗ ꯑꯗꯨꯝ ꯑꯣꯏꯗꯅ ꯑꯗꯨꯗꯨꯒꯤ ꯐꯔ ꯐꯔꯛ ꯇꯣꯗꯨꯝ ꯇꯥꯏꯌꯦꯕ
ꯎꯝ ꯍꯧꯔꯦꯟꯗꯤ ꯄꯨꯡ ꯃꯥꯄꯟ ꯃꯈꯥꯏꯗꯩ ꯂꯩꯕꯟ
ꯀꯅꯥ ꯀꯅꯥ ꯂꯩꯒꯦ?
ꯑꯥꯔꯖꯦꯟꯇꯤꯅꯥꯒ ꯏꯤ ꯏꯖꯤꯞꯀ꯫
ꯐꯣꯟꯗ ꯌꯦꯡꯕ꯭ꯔꯥ ꯅꯠꯇ꯭ꯔꯒ ꯇꯤꯚꯤꯗ ꯌꯦꯡꯕ꯭ꯔꯣ ꯅꯣꯏ?
ꯑꯩ ꯐꯣꯟꯗ ꯑꯗꯨꯝ ꯌꯦꯡꯉꯤ ꯂꯦꯞꯇꯣꯞꯇꯥ
ꯑꯥ ꯀꯩꯅꯣ ꯄꯩꯁꯥ ꯊꯤꯗꯕꯤꯗ?
ꯄꯩꯁꯥ ꯊꯤꯕ ꯑꯃꯒ ꯍꯥꯞꯆꯜꯂꯦ ꯑꯗꯣ ꯊꯤꯗꯕꯤ ꯐꯔꯤꯗ ꯑꯃꯒ
ꯐ꯭ꯔꯤꯗꯁꯨ ꯌꯦꯡꯕ ꯌꯥꯕ꯭ꯔꯕ
ꯌꯥꯏ
ꯑꯦꯞ ꯀꯨꯝꯕ ꯀꯩꯀꯥ ꯏꯟꯁꯇꯣꯜ ꯅꯨꯡ ꯀꯩꯀꯥ ꯇꯧꯅꯕ꯭ꯔꯣ ꯀꯃꯥꯏꯅ ꯇꯧꯒꯦ
ꯎꯝ ꯑꯦꯞ ꯏꯟꯁꯇꯣꯜ ꯇꯧꯗꯣꯏ ꯐ꯭ꯔꯤꯒꯤꯗꯗꯤ ꯑꯦꯞꯇꯣ ꯏꯟꯁꯇꯣꯜ ꯇꯧꯔꯒ ꯑꯗꯨꯝ ꯌꯦꯡꯕ ꯌꯥꯕꯅꯤ
ꯑꯗꯨꯗꯤ ꯍꯥꯏꯔꯛꯑꯣ ꯑꯩꯈꯣꯏ ꯌꯦꯡꯅꯤꯡꯉꯦ
ꯎꯝ ꯂꯤꯡꯗꯣ ꯊꯥꯕꯤꯔꯛꯀꯦ ꯍꯥꯏꯗꯤ ꯄ꯭ꯂꯦ ꯁꯇꯣꯔꯗꯒꯤ ꯗꯥꯎꯟꯂꯣꯗ ꯇꯧꯕꯗꯣ ꯑꯗꯨꯗꯤ ꯌꯥꯗꯕꯅꯦꯕ
ꯀꯩꯗꯒꯤ ꯇꯧꯗꯣꯏꯅꯣ
ꯂꯤꯡꯗꯣ ꯑꯩ ꯊꯥꯕꯤꯔꯛꯀꯦ ꯑꯗꯨꯒ ꯑꯗꯨ ꯗꯥꯎꯟꯂꯣꯗ ꯇꯧꯁꯜꯂꯒ ꯌꯦꯡꯉꯨ
ꯎꯝ ꯑꯃ ꯈꯇꯪ ꯂꯩꯕ꯭ꯔꯣ ꯉꯁꯤ
ꯉꯁꯤ ꯑꯉꯟꯕꯒꯤꯗꯤ ꯑꯃꯈꯛꯇꯅꯦ ꯑꯗꯨꯗꯨꯒ ꯑꯍꯤꯡ ꯅꯣꯡꯌꯥꯏꯗꯒꯤꯗꯤ ꯑꯃꯒ ꯂꯩꯔꯝꯒꯅꯤ
ꯑꯥꯔꯖꯦꯟꯇꯤꯅꯥꯒ ꯀꯩꯒ ꯍꯥꯏꯅꯣ
ꯑꯥꯔꯖꯦꯟꯇꯤꯅꯥꯒ ꯏꯖꯤꯞꯀ
ꯖꯤꯞ ꯎꯝ
ꯑꯗꯒꯤ ꯄꯨꯡ ꯑꯃ ꯃꯈꯥꯏꯗꯒꯤꯅ ꯁ꯭ꯋꯤꯖꯔꯂꯦꯟꯒ ꯀꯂꯝꯕꯤꯌꯥꯒ ꯂꯩꯕ
ꯑꯣ ꯍꯧꯖꯤꯛꯀꯥꯟꯒꯤ ꯑꯃ ꯀꯔꯤ ꯍꯥꯂꯦꯟ ꯍꯥꯏꯕ꯭ꯔꯥ ꯍꯥꯂꯥꯟ ꯍꯥꯏꯕ ꯀꯔꯤ ꯑꯗꯨꯗꯣ ꯃꯥꯗꯣ ꯀꯔꯤ ꯀꯩꯅꯣ ꯑꯣꯏꯗꯣꯏꯅꯣ ꯃꯣꯏ ꯂꯝꯗꯣ ꯂꯝꯗꯣ ꯑꯥ
ꯅꯣꯔꯋꯦ ꯅꯣꯔꯋꯦ
ꯑꯣ ꯑꯣ ꯃꯥꯗꯣ ꯈꯔ ꯅꯩꯕ ꯃꯥꯜꯂꯤꯅꯦ
ꯎꯝ ꯑꯗꯨꯝ ꯈꯔꯗꯤ ꯀꯩꯅꯣ ꯇꯧꯕ ꯃꯤꯅꯦ
ꯐꯨꯅꯤꯡꯉꯦ ꯍꯥꯏꯕ ꯑꯩꯟ ꯑꯃꯁꯛꯇꯣ
ꯀꯤꯟꯅꯒ ꯆꯣꯂ ꯊꯦꯡꯖꯤꯟꯅꯤꯡꯉꯨ ꯁꯛꯇꯇꯥꯗꯦ ꯍꯥꯏꯕ ꯌꯥꯝ ꯊꯤ ꯍꯥꯎꯇꯦ ꯍꯥꯏꯕ
ꯑꯩꯗꯤ ꯕ꯭ꯔꯥꯖꯤꯜꯗ ꯁꯞꯄꯣꯔꯠ ꯇꯧꯕꯅꯤ ꯑꯗꯨꯒ ꯃꯥꯅ ꯀꯥꯍꯟꯕꯤꯗ꯭ꯔꯕꯅꯤꯅ ꯄꯥꯛ ꯌꯦꯡꯗ꯭ꯔꯦ
ꯌꯦꯡꯉꯨꯍꯦ ꯀꯩꯅꯣꯅꯦ ꯂꯩꯍꯧꯔꯕꯣ
ꯂꯦꯍꯧꯔꯦ ꯄꯣꯒꯔꯦ
ꯑꯣ ꯆꯨꯝꯃꯦ ꯆꯨꯝꯃꯦ ꯆꯨꯝꯃꯦ ꯅꯍꯥꯟ ꯅꯍꯥꯜꯂꯣꯒꯔ ꯍꯣ
ꯅꯦꯃꯥꯔ ꯄꯣꯛꯈ꯭ꯔꯕꯅꯤꯅ
ꯃꯤ ꯌꯥꯝ ꯀꯞꯅꯕ ꯃꯥꯜꯂꯤꯅꯦ ꯑꯗꯨꯁꯨ
ꯎꯝ ꯀꯞꯄꯦ ꯑꯩꯐꯥꯎ ꯅꯨꯡꯉꯥꯏꯇꯦ
ꯃꯥꯁꯨ ꯂꯣꯏꯔꯕꯣ ꯍꯟꯗꯛꯅ ꯁꯥꯟꯅꯕꯁꯦ
ꯂꯣꯏꯗꯦ ꯃꯥꯅ ꯔꯤꯇꯥꯌꯔ ꯇꯧꯕ
ꯑꯣ ꯁꯥꯟꯅꯖꯔꯔꯣꯏꯅ
ꯑꯥ
ꯑꯁ ꯂꯣꯏꯔꯦꯍꯦ ꯃꯤꯅꯗꯤ ꯁꯥꯟꯅꯅꯤꯡꯉꯤ
ꯀꯩꯅꯣ ꯇꯧꯕꯅꯦ ꯍꯟꯇꯛ ꯃꯣꯏꯒꯤ ꯕ꯭ꯔꯥꯖꯤꯜꯒꯤ ꯄ꯭ꯔꯁꯤꯗꯦꯟꯅ ꯃꯉꯣꯟꯗ ꯔꯤꯀ꯭ꯋꯦꯁ ꯇꯧꯈꯤꯕꯅꯦꯕ
ꯀꯩ ꯍꯥꯏꯅ
ꯇꯨ ꯊꯥꯎꯖꯟ ꯇꯨ ꯊꯥꯎꯖꯟ ꯊꯥꯔꯇꯤꯗ ꯋꯥꯔꯜ ꯀꯞ ꯌꯥꯎꯅ ꯑꯃꯨꯛ
ꯑꯣ
ꯉꯁꯥꯏ ꯊꯦꯡꯅꯔꯝꯕꯅꯤ ꯑꯗꯣ ꯃꯥꯅ ꯑꯦꯛꯁꯦꯞ ꯇꯧꯔꯛꯇꯣꯏꯔꯣ ꯇꯧꯔꯛꯑꯣꯏꯗ꯭ꯔꯗꯤ ꯈꯪꯗꯦ
ꯍꯣꯏꯅꯦ ꯑꯝꯇꯪ ꯌꯥꯎꯔꯗꯤ ꯃꯥꯗꯤ ꯆꯥꯟꯁꯇꯨ ꯂꯩꯕꯅꯤꯅ
ꯑꯥ ꯑꯗꯒꯤ ꯃꯥꯅ ꯁꯥꯟꯅꯔꯤꯁꯤꯁꯨ ꯍꯦꯛ ꯄ꯭ꯂꯦꯗꯣ ꯍꯧꯔꯛꯄꯒ ꯁꯥꯟꯅꯕ ꯅꯠꯇꯦꯕ ꯂꯥꯁ ꯄ꯭ꯂꯦꯗ ꯁꯦꯀꯦꯟ ꯍꯥꯞ ꯃꯇꯨꯡꯗ ꯂꯣꯏ ꯁꯥꯟꯅꯕ ꯉꯥꯛꯇꯅꯦꯕ
ꯎꯝ ꯑꯍꯥꯟꯕꯗ ꯁꯥꯟꯅꯕ ꯆꯪꯉ ꯌꯥꯎꯗ꯭ꯔꯤꯔꯎꯕ ꯁꯥꯟꯅꯕ
ꯎꯝ ꯑ ꯁꯅꯕꯌꯣ ꯍꯗꯦ
ꯃꯤꯗꯤ ꯍꯟꯗꯛ ꯋꯥꯔꯜ ꯀꯞ ꯃꯌꯥꯝꯗ ꯍꯟꯗꯛꯁꯤꯅ ꯌꯦꯡꯕ ꯏ ꯅꯨꯡ ꯅꯨꯡꯉꯥꯏꯒ ꯍꯥꯏꯅꯩꯌꯦ
ꯎꯝ ꯑꯗꯨꯝ ꯅꯨꯡꯗꯤ ꯅꯨꯡꯉꯥꯏꯌꯦ ꯑꯗꯣ ꯈꯪꯗꯦ ꯑꯩ ꯄꯥꯛ ꯌꯦꯡꯗ꯭ꯔꯦ
ꯄꯩꯁꯥ ꯊꯥꯅꯕꯤꯒꯗꯧꯗ꯭ꯔꯕ
ꯑꯩꯒꯤꯗꯤ ꯄꯣꯈ꯭ꯔꯕꯅꯤꯅ
ꯍꯥꯟꯅꯒꯤ ꯋꯥꯔꯤꯅꯤꯗ ꯑꯩꯅ ꯍꯥꯏꯗꯤ
ꯑꯍ ꯍꯥꯟꯕꯨꯗꯤ ꯊ
ꯀꯌꯥꯝ ꯃꯥꯡꯍꯧꯔꯒꯦ
ꯑꯗꯨꯝ ꯈꯔ ꯑꯗꯨꯝ ꯃꯥꯡꯉꯦ ꯑꯗꯨꯗ ꯑꯩꯅ ꯊꯥꯈꯤꯕ ꯑꯦꯞꯇꯣ ꯍꯣꯔꯦꯟ ꯗꯥꯎꯟꯂꯣꯗ ꯇꯧꯁꯜꯂꯣ ꯑꯗꯨꯒ ꯏꯟꯁꯇꯣꯜ ꯇꯧꯔꯒ ꯌꯦꯡꯉꯣ ꯑꯗꯨꯝ ꯐ꯭ꯔꯤꯗ
ꯑꯗꯨꯝ ꯀꯩꯝꯇ ꯆꯪꯅꯉꯥꯏ ꯃꯆꯥ ꯀꯩꯀꯥ ꯀꯩꯝ ꯂꯩꯇ꯭ꯔꯦꯀꯣ
ꯂꯩꯇꯦ ꯑꯗꯨꯗꯩꯗꯨꯗ ꯑꯗꯨꯝ ꯂꯧꯣꯏꯊꯣꯛꯄꯅꯤ
ꯎ
ꯅꯣꯏꯔꯣꯝꯗ ꯂꯧ ꯍꯥꯟꯅ ꯍꯥꯟꯅꯒꯤ ꯕꯨ ꯌꯔ ꯑꯣꯏ ꯁꯥꯟꯅꯔꯛꯀꯗꯧꯕꯁꯦꯤꯄꯅꯤꯗꯅꯗꯦ
ꯅꯪ ꯀꯩꯅꯣꯝ ꯍꯥꯏꯒꯦ ꯇꯧꯔꯝꯕꯗꯥꯏꯅꯦ
ꯎꯝ ꯅꯣꯏꯔꯣꯝꯗ ꯂꯧ ꯂꯣꯏꯁꯟꯅꯔꯕꯣ ꯍꯪꯒꯦ ꯇꯧꯕ ꯑꯗꯨꯒꯤ
ꯑꯣ ꯂꯣꯏꯁꯟꯅꯗ꯭ꯔꯤꯌꯦ ꯑꯉꯥꯡ ꯐꯥꯎꯧꯕꯗꯤ ꯂꯣꯏꯁꯟꯅꯈ꯭ꯔꯦꯗꯅ
ꯑ
ꯍꯧꯖꯤꯛꯀꯤꯗꯤ ꯂꯧꯍꯣꯟ ꯍꯟꯗꯛ ꯏꯁꯤꯡꯒ ꯂꯩꯇꯦ ꯈꯣꯠꯇꯦ ꯌꯥꯝ ꯍꯥꯏꯅꯩꯌꯦ ꯏꯀꯪ
ꯑ ꯑ ꯏꯁꯤꯡꯖꯤ ꯈꯔ ꯀꯩꯅꯣ ꯇꯧꯋꯦ ꯑꯈꯣꯏꯔꯣꯝꯗꯁꯨ
ꯎꯝ
ꯀꯩꯅꯣ ꯆꯥꯛ ꯊꯣꯡꯉꯤꯔꯣ ꯈꯥꯕꯩ ꯃꯈꯣꯟ ꯇꯥꯏ ꯑꯣ ꯔꯦꯟꯇ ꯂꯩꯔꯤꯕ ꯌꯨꯝꯗ ꯂꯩꯔꯤꯕ
ꯌꯨꯝꯗ ꯂꯩꯇꯦ ꯍꯣꯁꯇꯦꯜꯗ ꯂꯩꯌꯦ
ꯑꯣ ꯀꯔꯤ ꯏꯟꯖꯥꯡ ꯊꯣꯡꯉꯤꯅꯣ ꯍꯧꯖꯤꯛꯅ
ꯀꯩ ꯁꯧꯒ꯭ꯔꯤ ꯅꯠꯇ꯭ꯔꯣ ꯁꯧꯒ꯭ꯔꯤ ꯑꯣꯏꯔ ꯃꯥꯜꯂꯦ ꯁꯧꯒ꯭ꯔꯤ
ꯑꯣ ꯍꯥꯎꯕꯅꯤ ꯑꯗꯨꯁꯨ ꯕꯣꯔꯥ ꯑꯃ ꯍꯥꯞꯆꯤꯜꯂꯒ
ꯍꯣꯏ ꯅꯣꯏꯒꯤꯗꯤ ꯂꯧꯁꯤꯡ ꯀꯃꯥꯏ ꯇꯧꯔꯤꯒꯦ
ꯑꯈꯣꯏꯒꯤ ꯂꯧ ꯑꯃꯗꯤ ꯂꯣꯏꯔꯦ ꯑꯃꯗꯤ ꯏꯁꯤꯡ ꯂꯩꯇꯕꯒꯤ ꯍꯧꯗ꯭ꯔꯤ
ꯍꯧꯖꯤꯛꯀꯥꯟ ꯂꯧꯍꯣꯟꯅꯨꯡ ꯀꯩꯀꯥꯒꯤꯁꯦ ꯂꯧꯍꯣꯟ ꯍꯨꯟꯅꯕ ꯀꯩꯀꯥꯕꯨꯗꯤ ꯈꯔꯕꯨꯗꯤ ꯇꯧꯗꯤ ꯇꯧꯅꯕ ꯃꯥꯜꯂꯦꯀꯣ
ꯑꯥ
ꯑꯗꯨꯒ ꯏꯀꯪ ꯊꯣꯛꯇꯧ ꯃꯥꯜꯂꯦ ꯈꯣꯠꯂꯦꯒꯁꯨ ꯄꯪꯍꯥꯏ ꯍꯥꯏꯅꯩ ꯑꯈꯣꯏꯔꯣꯝꯗꯗꯤ
ꯈꯪꯗꯦ ꯑꯗꯨꯃꯥꯏꯅꯁꯨꯍꯥꯟꯅ ꯍꯥꯏꯅꯩ ꯑꯗꯣ ꯑꯍꯟꯈꯩꯅꯗꯤ ꯏꯁꯤꯡ ꯑꯃꯨꯛ ꯂꯥꯛꯈꯤꯅꯤꯒꯗꯤ ꯍꯥꯏꯅꯩ ꯈꯪꯗꯦ
ꯎꯝ
ꯍ
ꯗꯥꯎꯗꯥꯎꯅꯦꯗ ꯀꯨꯝꯀꯨꯝꯒꯤ
ꯑꯥ ꯍꯟꯗꯛꯀ ꯂꯧ ꯑꯃꯕꯨ ꯎꯗ꯭ꯔꯗꯤ ꯆꯔꯥ ꯍꯦꯜꯂꯅꯤ
ꯍꯣꯏ ꯑꯍꯨꯝꯍꯨꯝ
ꯅꯣꯏꯁꯨ ꯌꯥꯎꯗꯣꯏꯅꯤ ꯑꯗꯨꯗ ꯆꯔꯥ ꯍꯦꯟꯕ
ꯂꯣꯏ ꯌꯥꯎꯗꯣꯏꯅꯤ ꯀꯩꯅꯣ
ꯑꯗꯨꯅꯤ
ꯑꯣ ꯅꯪ ꯀ ꯀꯥꯏ ꯂꯩꯅꯣ ꯈꯔ ꯂꯥꯡ ꯀꯩꯅꯣ ꯇꯧꯕꯩ ꯇꯥꯏꯞ ꯃꯈꯣꯟ ꯑꯃ ꯊꯣꯛꯄꯩ ꯇꯥꯏꯞ ꯇꯧꯋꯦ
ꯁꯨꯝ ꯂꯧꯕꯨꯛ ꯂꯣꯝ ꯃꯅꯤꯡꯗ ꯊꯣꯛꯂꯛꯑꯝꯕꯅꯤꯗ ꯍꯥꯏꯗꯤ ꯌꯨꯝꯗꯗꯤ ꯑ ꯑꯩꯈꯣꯏ ꯌꯨꯝ ꯃꯅꯤꯡꯗ ꯂꯧꯕꯨꯛ ꯑꯣꯏꯕ
ꯎꯝꯍꯨꯝ
ꯌꯨꯝꯗꯗꯤ ꯅꯦꯠꯋꯥꯛꯁ ꯈꯤꯇꯪ ꯅꯨꯡꯉꯥꯏꯇꯕ
ꯑꯣ